ꯄꯨꯠꯇꯕ꯭ꯔꯣ꯫
ꯇꯥꯏꯌꯦ ꯇꯌꯦ꯫
ꯀꯝꯗꯧꯔꯤꯒꯦꯅꯦ ꯅꯪꯕꯣ꯫
ꯅꯨꯡꯉꯥꯏꯔꯤꯌꯦ ꯅꯪꯗꯤ꯫
ꯑꯩꯁꯨ ꯑꯗꯨꯝ ꯄꯥꯛꯅꯩ ꯃꯔꯤ ꯂꯩꯔꯤꯗꯨꯅꯤ꯫ ꯋꯥꯕ ꯍꯥꯏꯕꯁꯨ꯫ ꯅꯨꯡꯉꯥꯏꯍꯥꯏ ꯇꯥꯝꯅꯤ ꯅꯠꯇ꯭ꯔꯥ꯫
ꯎꯝ ꯀꯔꯝ ꯀꯔꯝ ꯂꯦꯜꯂꯤꯕ꯫
ꯑꯁ ꯈꯪꯗꯦꯗ ꯏꯕꫭ ꯍ‌ꯦꯛ ꯅꫭꯡꯉꯥꯟꯕꯗꯒꯤ꯫ ꯒꯤ꯫ ꯆꯥꯛ ꯉꯥꯏꯔꯅꯤ ꯆꯥꯛ ꯆꯥꯊꯣꯛꯑꯅꯤ꯫
ꯎꯝ꯫
ꯒꯦꯝ ꯑꯃꯨꯛ ꯉꯥꯏꯍꯥꯛ ꯁꯥꯟꯅꯕ꯫ ꯆꯥꯛꯇꫭꯛ ꯑꯒ ꯑꯗꯩꯗꯤ꯫ ꯋꯥꯁꯤꯜꯂꯛꯑꯅꯤꯗꯩꯗꯤ ꯇꯨꯝꯅꯤꯡꯉꯛꯑꯅꯤ ꯑꯗꯩ ꯇꯨꯝꯊꯣꯛꯑꯅꯤ ꯇꯧꯒꯜꯂꯒ ꯑꯃꯨꯛ꯫ ꯀꯩ ꯀꯩꯅꯣ ꯆꯥꯕ ꯈꯔ ꯆꯥꯁꯤꯜꯂꯒ ꯉꯥꯏꯍꯥꯛ ꯑꯃꯨꯛ ꯁꯥꯟꯅꯕ꯫
ꯎꯝ꯫
ꯁꯅꯕꯥꯏꯗꯤ ꯕꯣꯜ ꯁꯅꯕꯨꯗ꯫
ꯎꯝ꯫
ꯇꯧꯔꯒ ꯑꯗꯨꯝ ꯂꯩꯔꯤ꯫ ꯅꯨꯃꯤꯠ ꯑꯃꯨꯛ ꯇꯥꯁꯤꯜ ꯂꯥꯛꯀꯅꯤ꯫ ꯃꯥꯇꯝ ꯂꯣꯏ ꯍꯧ ꯂꯩꯔꯦꯅꯦ꯫ ꯅꯥꯡꯗꯤ ꯀꯃꯥꯏ- ꯀꯃꯥꯏ ꯇꯧꯔꯤꯒꯦ? ꯑꯩ ꯍꯧꯖꯤꯛ - ꯍꯧꯖꯤꯛ ꯑꯩꯕꯨꯗꯤꯡ ꯂꯩꯔꯏꯦ ꯍꯣꯁꯇꯦꯜꯗꯣ ꯑꯃꯨꯛ ꯆꯪꯉꯦ꯫ ꯀ ꯀꯥꯟꯆꯤꯄꯨꯔ꯫
ꯑꯣ꯫ ꯑꯦ ꯑꯗꯨ ꯍꯥꯏꯔꯒ ꯃꯣꯏ ꯍꯤꯖꯤꯛ ꯀꯩꯅꯣꯒꯤ ꯏꯁꯄꯣꯔꯠ ꯀꯟꯅ ꯇꯧꯔꯤꯗꯥꯏꯅꯦ ꯇ꯭ꯔꯥꯏꯕꯦꯜꯒꯤ꯫
ꯎꯝ ꯇ꯭ꯔꯥꯏꯕꯦꯜꯒꯤ ꯑꯩꯈꯣꯏꯒꯤ ꯃꯨꯁꯨ ꯏꯁꯄꯣꯠ ꯑꯅ ꯇꯧꯋꯦ꯫ ꯃꯣꯏꯒꯤ ꯗꯦꯠ ꯀꯩꯅ ꯍꯧꯕꯅꯦ꯫ ꯑꯗꯨ ꯐꯣꯔꯇꯤꯟ ꯑꯗꯨꯗꯒꯤ ꯍꯧꯕ꯫ ꯏꯁꯇꯤꯟ ꯑꯗꯨꯗꯥꯏ ꯂꯣꯏꯗꯣꯏꯅꯦꯕ ꯑꯗꯨꯒꯤ ꯍꯧꯖꯤꯛꯀꯥꯟꯅ ꯃꯣꯏ ꯁꯥꯟꯅ ꯈꯣꯠ ꯃꯤ ꯈꯨꯌꯝ ꯑꯃꯅꯤ꯫ ꯃꯁꯤ ꯁꯛꯉꯥ ꯁꯤ ꯁꯥꯟꯅꯩꯖꯦ ꯀꯩꯅꯣ ꯁꯥꯟꯅꯈ꯭ꯔꯦ ꯚꯣꯂꯤꯕꯣꯜ ꯁꯥꯟꯅꯈ꯭ꯔꯦ, ꯑꯗꯩꯗꯤ ꯐꯨꯠꯕꯣꯜ ꯁꯥꯟꯅꯈ꯭ꯔꯦ ꯑꯗꯩ ꯀꯩꯅꯣ ꯕꯥꯁꯀꯦꯠꯕꯣꯜ꯫ ꯅꯨꯄꯤ- ꯅꯨꯄꯥ ꯅꯨꯄꯤ-ꯅꯨꯄꯥ ꯂꯣꯏ ꯌꯥꯎꯗꯣꯏꯅꯦꯕ꯫ ꯃꯣꯏ ꯀꯩꯅꯣꯗꯤ ꯗꯤꯁꯇ꯭ꯔꯤꯛ - ꯗꯤꯁꯇ꯭ꯔꯤꯛꯀꯤ ꯍꯥꯏꯇꯥꯔꯦꯅꯦ꯫ ꯁꯦꯅꯥꯄꯇꯤꯅꯦ ꯁꯦꯅꯥꯄꯇꯤ꯫ ꯆꯟꯗꯦꯜꯅ ꯆꯥꯟꯗꯦꯜ ꯫ ꯁꯃꯥꯏꯅ ꯈꯥꯏꯗꯣꯛꯅ ꯇꯤꯝ ꯥꯈꯥꯏꯗꯣꯛꯅꯔꯥ ꯁꯥꯟꯕꯅꯤ꯫ ꯃꯣꯏ ꯏꯁꯩ ꯅꯨꯡꯉꯥꯏꯒꯁꯨ ꯇꯧꯋꯦ꯫
ꯑꯣ ꯏꯁꯩ ꯏꯁꯩ ꯀꯔꯝ ꯀꯥꯟ ꯇꯧꯕ ꯏꯁꯩꯅ?
ꯏꯁꯩ ꯃꯣꯏ ꯉꯔꯥꯡ ꯇꯧꯊꯣꯛꯈ꯭ꯔꯦ꯫
ꯑꯣ ꯈꯡꯍꯧꯗ꯭ꯔꯦꯅꯦ꯫
ꯀꯩꯅꯣ ꯅꯣꯏ ꯑꯩ ꯍꯥꯏꯗꯤ ꯃꯇꯝꯗꯣ ꯉꯟꯇꯥ ꯂꯣꯏꯁꯤꯟꯈꯤꯕꯅꯦꯀꯣ꯫ ꯃꯤꯗꯣ ꯍꯦ ꯍꯥꯏꯕꯗꯣ꯫ ꯐꯔꯛ ꯇꯥꯔꯕ ꯅꯠꯇꯗꯤ ꯈꯔ ꯊꯦꯡꯅ ꯇꯧꯕꯩꯅꯤ ꯍꯥꯏ
ꯎꯝ ꯁꯥꯏꯅ ꯅꯪ ꯀꯩꯅꯣ ꯣꯂꯤꯕꯣꯜ ꯒꯤ ꯀꯩꯅꯣ ꯔꯦꯐꯤꯒ ꯑꯣꯏꯗꯅ ꯌꯥꯝ ꯇꯧꯋꯗꯥꯏꯅꯦ ꯇꯧ ꯍꯥꯏꯠꯇ꯭ꯔꯣ
ꯑꯣ ꯉꯁꯤ ꯆꯠꯂꯨꯌꯦꯦ ꯐꯔꯕꯤ ꯉꯁꯥꯏ ꯃꯣꯏꯒꯤ ꯅꯨꯄꯥꯒꯤ ꯃꯦꯁ ꯑꯍꯨꯝ ꯑꯃ ꯈꯣꯡꯉꯦ ꯑꯗꯨꯒ ꯅꯨꯄꯤꯒꯤꯅ ꯃꯦꯁ ꯃꯉꯥ ꯑꯗꯨꯅꯦ ꯀꯩꯅꯣ ꯑꯁꯤꯦ ꯐꯥꯏꯅꯦꯜ ꯂꯣꯏꯁꯟꯈ꯭ꯔꯦ ꯍꯌꯦꯡ ꯍꯌꯦꯡ ꯀꯩꯅꯣ ꯅꯨꯄꯤꯒꯤ ꯕꯣꯂꯤ ꯐꯥꯏꯅꯦꯜ ꯇꯧꯗꯣꯏꯅꯦꯕ
ꯑꯣ ꯅꯨꯡꯉꯥꯏꯈ꯭ꯔꯦ
ꯎꯝ
ꯃꯣꯏ ꯀꯩꯅꯣꯗꯤ ꯇꯧꯗ꯭ꯔꯣ ꯅꯣꯏ ꯎꯝ ꯑꯗꯨꯝ ꯅꯣꯏ ꯑꯗꯨꯃꯥꯏꯅ ꯅꯦꯛꯂꯛꯄꯗꯣ ꯄꯩꯁꯥꯒ ꯄꯤꯔꯛꯇ꯭ꯔꯣ
ꯑꯥ ꯑꯗꯨꯝ ꯄꯩꯁꯥ ꯅꯨꯡ ꯁꯋꯥꯏꯗꯤ ꯅꯠꯇꯦꯗ ꯁꯨꯝ ꯃꯇꯦꯡ ꯄꯥꯡꯕ ꯍꯥꯏꯇꯥꯔꯦ ꯑꯗꯨꯝ ꯑꯩ ꯑꯗꯨꯝ ꯃꯣꯏ ꯂꯣꯏ ꯇꯤꯤꯟꯩꯗꯅ ꯑꯗꯨ ꯃꯇꯦꯡ ꯄꯥꯡꯕꯤꯌꯣꯅꯝ ꯄꯥꯡꯕꯅꯤꯗ
ꯎꯝ
ꯄꯩꯁꯥ ꯅꯨꯡꯁꯥꯒꯤ ꯀꯩꯁꯨꯗ ꯍꯥꯏꯅꯗꯦ ꯑꯗꯨꯗꯏꯗꯤ
ꯎꯝ ꯈꯪꯗꯦꯅꯦ ꯑꯩ ꯂꯥꯛꯀꯦ ꯂꯥꯛꯀꯦ ꯍꯟꯗꯛ ꯀ꯭ꯔꯤꯀꯦꯠꯀ ꯌꯥꯝ ꯁꯥꯟꯅꯈꯤꯗꯥꯏꯅꯦ
ꯎꯝ ꯀ꯭ꯔꯤꯀꯦꯠ ꯀꯩꯅꯣꯒꯤ ꯑꯩꯈꯣꯏꯒꯤ ꯗꯤꯄꯥꯔꯠꯃꯦꯟꯒꯤ ꯁꯥꯟꯅꯕꯗꯣ ꯑꯗꯨꯁꯨ ꯂꯣꯏꯁꯟꯈꯔꯦ ꯇꯤꯝ ꯗꯤꯄꯥꯔꯠꯃꯦꯟ ꯀꯌꯥꯅꯣ ꯗꯤꯄꯥꯔꯠꯃꯦꯟ ꯅꯤꯐꯨꯃꯨꯛ ꯁꯥꯟꯅ ꯃꯥꯜꯂꯦ
ꯑꯣ ꯀꯅꯥ ꯂꯧꯈꯤꯒꯦ ꯑꯗꯨꯕꯣ
ꯇꯤꯜ ꯂꯣ ꯀꯩꯅꯣ ꯋꯥꯜꯂꯣ ꯋꯥꯅꯦ ꯑꯦꯗꯦꯂ
ꯑꯣ ꯑ ꯅꯨꯡꯉꯥꯏꯕꯅꯤꯅꯦ ꯑꯩꯈꯣꯏ ꯑꯥ
ꯑꯦ ꯀꯩꯅꯣꯅꯦ ꯀ꯭ꯔꯤꯀꯦꯠꯇꯤ ꯅꯨꯡꯉꯥꯏ ꯀꯩꯅꯣ
ꯅꯨꯡꯉꯥꯏꯕꯅꯤꯅꯦ ꯊꯥꯏꯅ ꯗꯤꯄꯥꯔꯠꯃꯦꯟ ꯗꯤꯄꯥꯔꯠꯃꯦꯟ ꯗꯤꯄꯥꯔꯠꯃꯦꯟ ꯇꯝꯃꯃꯤꯀꯥꯟꯗ ꯁꯥꯟꯅꯕꯗꯣ
ꯎꯝ ꯍꯟꯗꯛ ꯃꯃꯥꯡꯒꯤ ꯇꯧꯒꯗꯤ ꯄꯦꯁꯇ ꯂꯧꯋꯤꯗꯅ
ꯑꯥ
ꯑꯗꯣ ꯍꯟꯗꯛꯀꯤꯗꯤ ꯀꯩꯅꯣ ꯇꯧꯒ꯭ꯔꯦ ꯏꯜ ꯏꯒ꯭ꯋꯦꯁ ꯊꯦꯅ ꯄꯦꯁ ꯀꯥꯡꯒꯨꯗꯣ ꯀꯥꯒꯔꯦ
ꯑꯣ ꯄꯦꯁ ꯌꯥꯍꯧꯗ꯭ꯔꯦꯕ ꯍꯟꯗꯛꯇꯤ
ꯌꯥꯗ꯭ꯔꯦ ꯃꯃꯥꯡꯗ ꯑ ꯑꯗꯨꯀꯦꯁꯟꯗꯣ ꯀ꯭ꯋꯥꯇꯔꯗ ꯑꯣꯏ ꯃꯥꯜꯂꯦ ꯃꯣꯏ ꯂꯩꯍꯧꯕꯗꯣ ꯗꯛꯇꯤ ꯃꯣꯏ ꯃꯣꯏ ꯃꯤ ꯑꯗꯨꯝ ꯐꯣꯝ ꯂꯥꯡꯁꯟꯅꯈꯒ꯭ꯔꯦ ꯃꯣꯏ ꯂꯧꯁꯤꯟꯗ꯭ꯔꯦꯅ
ꯐꯨꯠꯕꯣꯜꯒꯤꯖꯤ ꯐꯨꯠꯕꯣꯜꯒꯤ ꯉꯁꯥꯏ ꯅꯣꯏ ꯁꯥꯟꯅ ꯀꯩꯅꯣ ꯇꯧꯔꯨꯏ ꯍꯥꯏꯗꯨꯕꯨ ꯀꯅꯥ ꯀꯅꯥ ꯀꯃꯥꯏꯅ ꯇꯧꯒ꯭ꯔꯒꯦ
ꯐꯨꯠꯕꯣꯜꯒꯤꯗꯤ ꯀꯩꯅꯣꯅ ꯀꯥꯒꯤꯕ ꯃꯥꯜꯂꯦ ꯉꯁꯥꯏ ꯁꯥꯟꯅꯕꯗꯣ ꯐꯥꯁ ꯇ ꯃꯣꯏ ꯆꯥꯟꯗꯦꯜꯒ ꯁꯦꯅꯥꯄꯇꯤ ꯀꯥꯡꯒꯨ ꯁꯥꯟꯅꯕ
ꯑꯥ
ꯑꯗꯣ ꯃꯣꯏ ꯀꯩꯅꯣꯐꯧꯗ ꯐꯨꯜ ꯇꯥꯏꯝꯐꯧꯗ ꯀꯩꯅꯣ ꯇꯧꯋꯦ ꯒꯣꯜ ꯑꯍꯨꯝ ꯑꯍꯨꯝ ꯆꯟꯅꯔꯦ
ꯑꯥ
ꯑꯗꯨꯒ ꯃꯣꯏ ꯇꯥꯏ ꯕ꯭ꯔꯦꯛꯇ ꯄꯦꯅꯥꯜꯇꯤ ꯀꯥꯎꯅꯕꯗꯣ ꯑꯗ ꯀꯩꯅꯣꯗ ꯀꯥꯒ꯭ꯔ ꯃꯥꯜꯂꯦ ꯑ ꯆꯥꯟꯗꯦꯜꯅ ꯀꯩꯅꯣꯗꯣ ꯐꯣ꯭ꯔ ꯇꯨꯗ
ꯎꯝ ꯅꯨꯄꯤꯒꯤꯗꯤ
ꯅꯨꯄꯤꯗꯤ ꯀꯩꯅꯣ ꯀꯥꯈꯤ ꯃꯥꯜꯂꯦ ꯃꯣꯏ ꯇꯥꯡꯈꯨꯜ ꯀꯥꯡꯕꯨꯅ ꯀꯩꯅꯣ ꯍꯥꯏꯇꯥꯔꯦ ꯎꯈꯨꯜ ꯎꯈꯨꯜꯒ ꯀꯩꯅꯣꯒ ꯁꯥꯟꯅꯕ ꯖꯦꯅꯥꯂꯣꯡ ꯖꯦꯂꯤꯌꯥꯡꯔꯣꯡ ꯀꯥꯡꯒꯨꯒ
ꯑꯣ ꯑꯇꯣꯞꯄ ꯀꯩꯅꯣꯗꯤ ꯌꯥꯎ ꯌꯥꯗꯕ꯭ꯔꯣ ꯑꯗꯨꯒꯨꯝꯕꯁꯦ
ꯑꯇꯣꯞꯄ ꯌꯌꯥꯎꯕꯗꯤ ꯀꯩꯅꯣ ꯂꯩ
ꯑꯇꯣꯞꯄ ꯖꯥꯇꯤꯗꯤ ꯌꯥꯎꯕ ꯌꯥꯗꯕ꯭ꯔꯕ
ꯗꯦ ꯑꯣꯡꯂꯤ ꯇ꯭ꯔꯥꯏꯕꯦꯜ
ꯑꯣ ꯇ꯭ꯔꯥꯏꯕꯦꯜ ꯈꯛꯇꯒꯤꯅꯦꯕ
ꯎꯝ ꯑꯩꯈꯣꯏ ꯑꯦꯝ ꯌꯨꯗꯅꯦ ꯇꯝꯕ ꯇ꯭ꯔꯥꯏꯕꯦꯜ ꯑꯣꯏꯗꯣꯏꯕ ꯑꯥꯏꯗꯤ ꯌꯥꯎꯗꯕ ꯃꯤ ꯌꯥꯎꯕ ꯌꯥꯗꯦ
ꯑꯣ
ꯑꯗꯩ ꯑꯩ ꯇ꯭ꯔꯥꯏꯕꯦꯜꯅꯦꯅ ꯑꯩ ꯑꯦꯝ ꯌꯨꯗ ꯇꯝꯗꯗꯤ ꯁꯥꯟꯅꯕ ꯌꯥꯎꯕ ꯌꯥꯗꯦꯕ
ꯑꯣ
ꯑꯥꯏꯗꯤꯗꯨꯅ ꯄ꯭ꯔꯨꯨꯞ ꯑꯣꯏꯗꯣꯏꯅꯦꯕ
ꯑꯣ
ꯑꯦ ꯕꯣꯜ ꯅꯨꯡꯉꯥꯏꯔꯀꯥꯟꯅꯤꯗ
ꯏꯁꯩ ꯅꯣꯡꯃꯥꯏꯒ ꯇꯧꯕꯗꯨꯗꯤ ꯑꯥꯏꯗꯤ ꯌꯥꯎꯗ꯭ꯔꯗꯤ ꯆꯪꯍꯟꯗ꯭ꯔꯦ
ꯑꯗꯨꯗꯤ ꯌꯥꯏ ꯏꯁꯩꯒꯤꯗꯤ ꯂꯣꯏꯅ ꯆꯪꯕ ꯌꯥꯏ ꯃꯤ ꯑꯗꯨꯝ ꯑꯥꯎꯁꯥꯏꯗꯔ ꯆꯪꯕꯁꯨ ꯂꯣꯏ ꯌꯥꯏ ꯏꯁꯩꯗꯤ ꯔꯦꯁꯇ꯭ꯔꯤꯛ ꯂꯩꯇꯦꯗ
ꯎꯝ ꯃꯣꯏ ꯊꯥꯏꯅꯗꯤ ꯔꯤꯐ꯭ꯔꯦꯁꯃꯦꯟ ꯌꯥꯝ ꯐꯖꯅ ꯇꯧꯈꯤꯕꯅꯤꯅꯦ
ꯎꯝ ꯇꯧꯋꯦ ꯑꯩꯗꯤ ꯔꯤꯐ꯭ꯔꯦꯁꯃꯦꯟꯒ ꯅꯪꯍꯧꯗ꯭ꯔꯦ
ꯑꯣ ꯅꯨꯡꯉꯥꯏꯕꯅꯤꯅꯦ ꯃꯣꯏꯒꯤ ꯄ꯭ꯔꯣꯒꯥ꯭ꯔꯥꯝꯗꯣ
ꯎꯝ ꯑꯩꯁꯨ ꯊꯦꯡꯉꯦ ꯆꯪꯗꯅ ꯏꯃꯥꯟꯅꯕꯣꯏꯅ ꯀꯧꯔꯛꯄ ꯌꯥ ꯁꯅꯥ ꯇꯧꯁꯨ ꯂꯥꯎꯑꯣ ꯑꯩꯁꯨ ꯈꯔ ꯇꯨꯝꯃꯨꯕꯒꯤ ꯀꯥ ꯊ ꯌꯦꯉꯦ ꯄꯨꯡ ꯃꯉꯥꯃꯨꯛ ꯇꯥꯔꯦ ꯑꯩ ꯆꯠꯄꯗꯣ ꯃꯣꯏ ꯆꯥꯏ ꯂ ꯄꯨꯡ ꯇꯔꯨꯛ ꯑꯗꯨꯏꯗꯣꯏꯟꯒꯅꯦꯕ ꯌꯥꯝ ꯊꯦꯡ ꯇꯧꯗꯦꯕ ꯂꯩꯕꯥꯛꯀꯤ ꯏꯔꯥꯡ ꯂꯩ ꯀꯪꯂꯉꯥ
ꯎꯝ ꯃꯣꯏꯗꯨꯕꯨ ꯀꯩꯀꯩ ꯂꯝꯗꯒꯤ ꯀꯩꯅꯣ ꯇꯧꯒꯦ
ꯃꯣꯏ ꯁꯤꯡꯒꯔꯁꯤꯔ ꯁꯤꯡꯒꯔꯁꯤ ꯃꯣꯏ ꯀꯩꯅꯣ ꯌꯥꯎꯔꯦ ꯖꯤꯂꯥꯏꯔꯣꯝꯒꯤ ꯌꯥꯎꯔꯦ ꯑꯗꯩꯗꯤ ꯃꯣꯏ ꯑꯩ ꯁꯦꯅꯥꯄꯇꯤꯗꯅ ꯄꯃꯩ ꯀꯥꯡꯕꯨ ꯂꯥꯛꯑꯦ ꯑꯗꯩꯗꯤ ꯃꯣꯏꯒꯤ ꯎꯈ꯭ꯔꯨꯜꯂꯣꯝ ꯁꯥꯏꯠꯇꯩꯅ ꯃꯣꯏ ꯇꯥꯡꯈꯨꯜꯒꯤ ꯏꯁꯩ ꯁꯛꯄ ꯁꯤꯡꯒ ꯂꯥꯛꯑꯦ ꯁꯤꯡꯒꯔ ꯁꯤꯡꯒꯔ ꯃꯣꯏ ꯇꯔꯦꯠ ꯅꯤꯄꯥꯟ ꯑꯗꯨ ꯃꯣꯏ ꯑꯗꯨꯃꯥꯏꯅ ꯁ ꯅꯨꯡꯉꯥꯏ ꯏꯁꯩ ꯑꯗꯨꯝ ꯀꯩꯅꯣ ꯇꯧꯔꯦ ꯍꯥꯏꯗꯤ ꯃ꯭ꯌꯨꯖꯤꯛ ꯕꯦꯟ ꯌꯥꯎꯗꯕꯤꯗꯅꯦ ꯑꯩꯈꯣꯏꯒꯤ ꯑꯣꯗꯤꯑꯣꯣꯗ ꯇꯧꯔꯒ ꯊꯥꯗꯣꯛꯑꯒ ꯁꯛꯄꯗꯣ ꯑꯗꯨ ꯑꯗꯨꯃꯥꯏꯅ ꯁꯛꯑꯕ
ꯑꯣꯀꯦ ꯑꯣꯀꯦ
ꯁꯤ ꯅꯨꯡꯉꯥꯏꯗ
ꯉꯔꯥꯡ ꯁꯨꯝ ꯃꯣꯏ ꯀꯩꯅꯣꯗ ꯎꯕ ꯐꯦꯁꯕꯨꯛꯇꯒ ꯊꯥꯒꯠꯂꯛꯄ ꯈꯠꯂꯛꯄꯗ ꯎꯕ
ꯑꯣ ꯑꯦ ꯃꯣꯏ ꯀꯩꯅꯣ ꯑꯗꯨꯝ ꯁꯛꯄꯁꯦ ꯇꯥꯡꯈꯨꯜꯗꯗꯤ ꯃꯣꯏ ꯏꯁꯩ ꯁꯛꯄ ꯌꯥꯝ ꯍꯩꯌꯦ ꯃꯣꯏ ꯁꯤꯡꯒꯔꯗ ꯀꯩꯅꯣꯗꯣ ꯈꯪꯕ ꯑꯣꯏꯣꯏ ꯌꯨꯝ ꯌꯨꯝ ꯈꯪꯕ꯭ꯔꯥ
ꯈꯪꯗꯦ
ꯌꯨꯝ ꯌꯨꯝ ꯀꯩ ꯂꯩꯔꯦ ꯃꯣꯏ ꯑꯗꯨ ꯆ ꯃꯥꯅ ꯄꯥꯝ ꯗꯨꯀꯥꯦ ꯃꯥ ꯑꯗꯨ ꯃꯣꯏ ꯑꯗꯏꯅꯦ ꯀꯩꯅꯣꯁꯨ ꯂꯥꯛꯑꯦ ꯑꯗꯣ ꯍꯥꯏ ꯋꯥꯠꯍꯧꯔꯦ ꯑ ꯀꯔꯤ ꯀꯔꯤ ꯁꯣ ꯃꯔꯤꯒꯨ ꯍꯧꯖꯤ ꯀꯥꯏ ꯁꯛꯂꯦ ꯀ ꯀꯣꯏ ꯊꯪꯝꯕꯣ ꯑꯥ ꯃꯥꯁꯨ ꯂꯥꯛꯑꯦꯕ ꯆꯤꯡꯒꯤ ꯂꯩꯁꯥ ꯇꯧꯅꯤ
ꯑ
ꯃꯥꯁꯥꯏ ꯑꯗꯨꯝ ꯅꯨꯡꯉꯥꯏ ꯁ ꯁꯩꯗꯤ ꯍꯌꯦꯡ ꯅꯨꯡꯉꯥꯏꯈ ꯍꯌꯦꯡꯁꯨ ꯐꯥꯔꯁ ꯃꯣꯔꯅꯤꯡꯗꯒꯤ ꯑꯗꯨꯝ ꯔꯦꯐ꯭ꯔꯤ ꯈꯣꯡꯗꯩꯅꯤꯅꯦ
ꯑꯣ
ꯄꯨꯡ ꯑꯩꯣꯏ ꯔꯤꯄꯣꯔꯇꯤꯡ ꯇꯥꯏꯝ ꯄꯨꯡ ꯅꯤꯄꯥꯟ ꯍꯥꯏꯍꯧꯕꯅꯦ
ꯑꯣ ꯅꯪ ꯅꯪꯅ ꯑꯗꯨꯝ ꯈꯣꯡ
ꯎꯝ ꯑꯩ ꯑꯗꯨꯝ ꯐꯣꯡꯗꯩꯁꯤꯦ ꯐꯨꯏꯅꯦ
ꯎꯝ ꯕꯥꯁꯀꯦꯠꯕꯣꯜꯒꯤꯅ ꯀꯅꯥ ꯀꯅꯥ ꯀꯃꯥꯏꯅ ꯇꯧꯕꯕ
ꯁꯕꯨꯗꯅ ꯉꯁꯤ ꯀꯩꯅꯅꯥꯁꯅꯥ ꯂ ꯐꯪꯍꯧꯗ꯭ꯔꯦ ꯅ ꯔꯐ ꯐꯪꯉꯉꯩꯗ ꯇꯤꯝꯕꯨꯗꯤ ꯑꯗꯨꯝ ꯃꯣꯏ ꯁꯦꯅꯥꯇꯤ ꯇꯤꯝꯁꯨ ꯐꯗꯤ ꯐꯖꯒꯦ
ꯑꯣ
ꯄꯂꯕꯥꯏꯕꯤꯅꯦ
ꯃꯣꯏ ꯕꯦꯠꯃꯤꯟꯇꯟꯒꯨꯝꯕꯗꯤ ꯌꯥꯎꯗꯕ꯭ꯔꯣ
ꯕꯦꯠꯃꯤꯟꯇꯟꯗꯤ ꯌꯥꯎꯗꯦ ꯌꯥꯎꯔꯤꯁꯦ ꯃꯣꯏꯒꯤ ꯐꯨꯠꯕꯣꯜ ꯑꯗꯩꯕꯥ ꯐꯦꯠꯕꯜ ꯑꯩꯕꯣꯕꯣ
ꯎꯝ
ꯑꯗꯨ ꯀꯩꯅꯣꯒ ꯇꯛꯑꯣ ꯋꯥꯒ ꯇꯧꯑꯣ ꯑꯗꯨꯅ ꯍ꯭ꯣꯏ ꯂꯥꯁ ꯗꯦꯗ ꯇꯧ
ꯑꯣ
ꯃꯁꯥꯂ ꯑꯗꯨꯗꯨ ꯀꯩ ꯑꯣꯏꯣꯏꯕ
ꯑꯣ ꯃꯁꯨꯄꯥꯄꯥꯃꯦ ꯈꯥꯏꯗꯣꯛꯄ꯭ꯔꯥ ꯅꯠꯇ꯭ꯔꯒꯅ ꯃꯣꯏꯁꯤꯅ ꯀꯃꯥꯏꯅ ꯈꯥꯏꯗꯣꯛꯀꯦ
ꯃꯣꯏꯅ ꯗꯤꯄꯥꯔꯠꯃꯦꯟ ꯈꯟꯗꯣꯛꯇꯦ ꯃꯣꯏꯅ ꯇꯧꯗꯣꯏꯅꯤꯅꯀꯣ ꯑꯩꯈꯣꯏꯒꯤ ꯃꯣꯏ ꯗꯤꯁꯇ꯭ꯔꯤꯛ ꯂꯩꯖꯅꯤꯗꯅ
ꯑꯥ
ꯗꯤꯁꯇ꯭ꯔꯤꯛ ꯗꯤꯁꯇ꯭ꯔꯤꯛꯀꯤ ꯂꯩꯗꯨꯗ ꯀ ꯇꯧꯕ ꯇꯤꯝꯁꯦ ꯑꯦ ꯕꯤ ꯈꯥꯏꯗꯣꯛꯅꯗꯣꯏꯅꯦꯕ
ꯑꯥ
ꯑꯗꯨꯒꯒ ꯇꯤꯟ ꯑꯦꯕꯤ ꯈꯥꯏꯗꯣꯛꯅꯔꯒ ꯃꯣꯏ ꯅꯨꯄꯥ ꯅꯨꯄꯤꯒꯤ ꯇꯤꯟ ꯑꯦ ꯕꯤ ꯑꯦꯕꯤ ꯂꯣꯏ ꯂꯩꯌꯦꯕ
ꯑꯥ
ꯑꯗꯨꯒ ꯇꯧꯗꯣꯏꯅꯦ
ꯑꯣ ꯑꯗꯨꯗꯤ ꯃꯣꯏꯗꯤ ꯇꯤ ꯀꯌꯥꯃꯨꯛꯇ ꯁꯨꯔ ꯌꯦ ꯃꯣꯏꯗꯨꯕꯣ
ꯄꯂꯅ ꯇꯤꯟ ꯅꯣ ꯇꯤꯟ ꯇꯔꯦꯠ ꯇꯤꯟ ꯇꯔꯦꯠ ꯑꯗꯨꯅꯤ ꯇꯤꯟ ꯇꯔꯗꯨ꯭ꯔꯗ ꯃꯣꯏ ꯑꯦ ꯕꯤ ꯑꯦ ꯕꯤ ꯈꯥꯏꯗꯣꯛꯄ
ꯑꯣ
ꯑꯗꯨꯒ ꯒꯃꯥꯏꯅ ꯊꯣꯛꯑꯦꯕ
ꯑꯣ
ꯃꯣꯏ ꯑꯗꯨꯝ ꯑꯗꯨꯅ ꯇꯤꯝꯗꯣ ꯑꯗꯨꯅ ꯃꯦꯠꯁ ꯌꯥꯝꯕꯅꯤꯅꯀꯣ
ꯎꯝ
ꯃꯁꯤꯗꯤ ꯐꯥꯔꯁ ꯗꯦꯅꯤꯅ ꯃꯦꯠꯁꯇ ꯌꯥꯝ ꯇꯧꯗ꯭ꯔꯗꯣ ꯍꯌꯦꯡꯗꯤ ꯃꯣꯔꯅꯤꯡꯗꯒꯤ ꯐꯖꯅ ꯍꯧꯔꯒ ꯇꯤꯟꯕ ꯌꯥꯝꯕꯅ ꯍꯌꯦꯡ ꯑꯗꯨꯝꯕ ꯂꯣꯏꯁꯟꯗ ꯌꯥꯔꯣꯏꯕꯗꯤ ꯅꯤ ꯂꯕꯣ
ꯑꯥ
ꯅꯪꯗꯤ ꯀꯃꯥꯏ ꯀꯃꯥꯏ ꯇꯧꯔꯤꯒꯦ ꯅꯪꯕ
ꯂꯩꯔꯤꯗ ꯐꯪꯉꯩ ꯐꯪꯗꯩ ꯅꯣꯡꯃꯒꯤ ꯍꯧꯒꯠ ꯑꯒꯔꯂꯅꯤ ꯁꯥꯔꯅꯤ ꯇꯨꯝꯃꯅꯤ ꯗꯤꯤꯟꯒꯥꯡ ꯇꯨꯝꯕ ꯑꯂꯒ ꯑꯃꯨ ꯉꯥꯏꯍꯥꯛ ꯁꯥꯟ ꯆꯠꯄ
ꯎꯝ
ꯂꯣꯏꯔꯦ ꯑꯗꯨꯅ
ꯍ ꯍꯣ ꯍꯣ
ꯅꯨꯡꯗꯥ ꯅꯨꯡꯗꯥꯡ ꯑꯃꯨꯛ ꯌꯧꯔꯛꯅꯤ
ꯏ
ꯅꯨꯪꯗꯥꯡ ꯉꯥꯏꯍꯥꯛ ꯑꯃꯨꯛ ꯂꯥꯏꯔꯤꯛ ꯉꯥ ꯑꯃꯨꯛ ꯌꯦꯡꯕ
ꯎꯝ
ꯂꯣꯏꯔꯦ ꯅꯣꯡꯃꯒꯤ ꯑꯗꯨꯃꯥꯏꯅ
ꯎꯝ ꯑꯣ ꯁꯪꯉꯗꯤ ꯈꯔ ꯀꯣꯏꯊꯣꯔꯎꯗꯅ
ꯀꯣꯏꯊꯣꯔꯛꯀꯦ ꯀꯣꯏꯊꯔꯛꯀꯦ ꯀꯣꯏꯊꯔꯛꯀꯦ ꯎꯟꯅꯗꯖ ꯀꯏꯔꯦ
ꯍꯣꯏ ꯍꯣꯏ ꯑꯗꯨꯗꯤ ꯑꯝꯇ ꯏꯔꯨ ꯄ ꯍꯥꯏꯖꯠ ꯊꯧꯔꯨꯒꯦ ꯏꯔꯨꯖꯗꯔ꯭ꯤ ꯑꯣ ꯐꯔꯦ ꯐꯔꯦ ꯑꯗꯨꯝ ꯐꯥꯎꯍꯟꯁꯤꯀꯣ
ꯑꯥ ꯍꯣꯏ ꯍꯣꯏ ꯊꯃꯣ ꯊꯝ ꯎꯝ